ꯑꯃꯨꯛꯀ ꯇꯥꯕꯤꯔꯕꯣ
ꯇꯥꯌꯦ ꯇꯥꯌꯦ
ꯑꯣ ꯍꯧꯖꯤ ꯀꯩꯗꯧꯋꯦꯕ ꯕꯥꯏ
ꯂꯩꯔꯦ ꯌꯥꯔꯦ ꯑꯩꯒꯤ ꯌꯥꯝ ꯂꯤꯕꯤꯈ꯭ꯔꯦ
ꯎꯝ ꯍꯝ
ꯍꯧꯖꯤꯛꯗꯤ ꯅꯪꯒꯤ ꯂꯤꯌꯣ
ꯑꯣꯀꯦ ꯑꯗꯨꯁꯨ ꯂꯣꯏ ꯒꯌꯥꯟ ꯇꯥꯔꯦꯅ ꯈꯜꯂꯦ ꯁꯤ ꯎꯞꯄꯗꯤ
ꯑꯠꯆꯥ ꯎꯝ ꯍꯥꯏꯌꯣ ꯑꯗꯣ ꯅꯪꯒꯤ
ꯑꯁ ꯅꯪꯁꯨ ꯍꯥꯏꯔꯛꯑꯣ ꯗꯤ ꯕꯤꯠ ꯌꯥꯎꯗꯦꯍꯦ ꯅꯪ ꯁꯤꯁꯨ ꯀꯩꯅꯣꯅꯦ
ꯑꯦꯁ ꯅꯪꯗꯤ ꯀꯩ ꯇꯧꯒꯦꯅ ꯈꯟꯕ꯭ꯔꯣ ꯍꯧꯖꯤꯛꯁꯦ ꯀꯩꯀꯩ ꯇꯧꯔꯤꯒꯦ
ꯀꯩ ꯇꯧꯔꯝꯒꯗꯧꯕ ꯃꯥꯟꯕ꯭ꯔꯥ ꯀꯩ ꯇꯧꯔꯝꯒ ꯇꯧꯕ ꯃꯥꯟꯕ꯭ꯔꯥ ꯒꯦꯁ ꯇꯧꯔꯛ ꯑꯣꯅꯦ ꯑꯗꯨꯅꯦ
ꯅꯪꯁꯦ ꯅꯪꯁꯦ ꯀꯩꯅꯣ
ꯍꯦꯟꯅ ꯏꯟꯇꯔꯦꯁ ꯌꯥꯎꯋꯦꯗꯅ ꯎꯝ ꯃꯑꯣꯡꯗꯒꯤ ꯋꯥꯔꯤ ꯁꯥꯕꯗꯒꯤ ꯀꯩꯗꯧꯕꯗꯒꯤ ꯑꯃ ꯑꯃ ꯍꯥꯏꯔꯣꯅꯦ
ꯑꯗꯨꯝ ꯋꯥꯔꯤ ꯁꯅꯕ ꯀꯥꯟꯗꯗꯤ ꯅꯪꯁꯦ ꯑ ꯀꯩꯅꯣꯝ ꯋꯥꯁꯦ ꯉꯥꯡꯕꯁꯨ ꯌꯥꯝ ꯍꯩꯌꯦꯀꯣ ꯑꯗꯨꯒꯤ ꯅꯪꯁꯦ ꯅꯪ ꯇꯧꯒꯗꯕꯁꯦ ꯅꯪ ꯍꯩꯒꯗꯕꯁꯦ ꯑꯩ ꯒꯦꯁ ꯇꯧꯕꯤꯒꯦ ꯑꯃꯗꯤ ꯂꯩꯥꯌꯦ
ꯎꯝ
ꯑꯩ ꯄꯣꯂꯤꯇꯤꯛꯁꯀꯤ ꯃꯇꯦꯡꯗ ꯅꯪ ꯆꯠꯄ꯭ꯔꯥ
ꯍꯥꯍꯥꯍꯥ ꯌꯥꯏꯌꯦ ꯑꯗꯨꯃꯥꯏꯅ ꯒ꯭ꯦꯁ ꯇꯧꯔꯛꯑꯗꯤ ꯐꯩꯗꯅ ꯆꯨꯝꯕ ꯂꯥꯟꯕꯅ ꯑꯃꯅꯦꯕ
ꯑꯗꯨꯅꯦ ꯅꯪꯗꯣ ꯑꯗꯨꯝ ꯋꯥ ꯉꯥꯡꯕ ꯀꯥꯟꯗ ꯄꯣꯂꯤꯇꯤꯛꯁꯀꯨꯝꯕ ꯅꯦ ꯍꯥꯏꯔꯗꯤ ꯑꯁ ꯅꯪꯁꯦ ꯆꯞ ꯆꯥꯔꯦꯅꯦ ꯋꯥ ꯉꯥꯡꯕꯁꯦ ꯅꯪꯁꯦ ꯌꯥꯝ ꯍꯩꯌꯦꯕ
ꯕꯣꯠ ꯂꯦꯞꯈꯠꯂꯛꯑꯅꯤꯀꯣ
ꯑ ꯂ ꯀꯂꯣ ꯍ
ꯍꯝ ꯍꯝ
ꯇꯧꯕꯤꯒꯦ ꯑꯩꯁꯨ
ꯑꯣ ꯍꯣ ꯍꯝ ꯀꯩꯁꯨ ꯍꯦꯟꯅ ꯇꯧꯗꯦꯗ ꯑꯩ ꯍꯥꯟꯅ ꯀꯩꯅꯣ ꯑꯝ ꯀꯤ ꯀꯣꯃꯔꯁꯀꯤ ꯗꯦꯂꯤꯚꯔꯤ ꯑꯣꯐꯤꯁ ꯑꯃ ꯇꯧꯔꯝꯃꯦ
ꯑꯧ
ꯑꯗꯨꯗꯣ ꯇꯧꯔꯦ ꯇꯧꯔꯒ ꯑꯩ ꯑꯩꯈꯣꯏꯒꯤ ꯁꯤꯆꯋꯦꯁꯟꯁꯤꯅ ꯌꯥꯗꯕꯀꯣ ꯑꯗꯨꯅ ꯑꯗꯨꯅ ꯏ ꯀꯣꯃꯔꯁꯀꯤꯗꯨꯗꯤ ꯍꯤꯡꯕ ꯉꯝꯗ꯭ꯔꯦꯕ
ꯎꯝ
ꯑꯗꯨꯒ ꯒꯦꯞ ꯈꯔ ꯑꯃꯨꯛ ꯂꯩꯔꯦ
ꯎꯝ ꯎꯝ
ꯑꯗꯨꯒ ꯑꯇꯩꯅ ꯑꯝ ꯗꯤ ꯍꯧꯖꯤꯛ ꯇꯧꯔꯒ ꯂꯩꯕꯁꯤꯅꯗꯤ ꯑꯦ ꯁꯥꯔꯣ ꯐꯣꯔ ꯑꯦꯛꯆꯦꯟꯁ ꯀꯨꯝꯕꯒꯤ
ꯍꯥꯥꯎ
ꯑꯥ ꯐꯣꯔꯦꯟ ꯑꯦꯛꯆꯦꯟꯖ ꯇꯥꯔꯕ ꯀꯔꯦꯟꯁꯤ ꯑꯦꯛꯆꯦꯟꯖ ꯑꯗꯣ ꯑꯥ ꯑꯃ ꯂꯩꯌꯦꯕꯀꯣ ꯑꯗꯨꯒꯨꯝꯕ
ꯎꯝ ꯎꯝ
ꯑꯗꯨꯒꯨꯝꯕꯗꯨꯒꯤ ꯑꯩꯈꯣꯏꯅ ꯑꯣꯐꯤꯁ ꯂꯧꯔꯒ ꯑꯥ ꯕꯣꯠꯀꯨꯝꯕ ꯁꯦꯝꯕꯀꯣ ꯕꯣꯠ ꯍꯥꯏꯕꯗꯤ ꯕꯤ ꯑꯣ ꯇꯤ ꯑꯗꯨꯗ ꯑꯗꯨꯃꯥꯏꯅ ꯇꯧꯕ
ꯑꯆꯥ ꯑꯁ ꯅꯪꯗꯤ ꯀꯩꯅꯣꯝ
ꯍꯩꯗꯤ ꯍꯩꯔꯤꯅꯤꯅꯦ ꯍꯦ ꯅꯪ ꯁꯦ ꯍꯥꯏꯕꯗꯤ ꯕꯤꯖꯤꯅꯦꯁꯒꯤ ꯂꯥꯏꯟꯗꯁꯨ ꯅꯪꯁꯦ ꯌꯥꯝ ꯍꯩꯔꯅꯤ
ꯁ꯭ꯌꯥ
ꯇꯁꯦꯡꯕꯒꯤꯅꯦ ꯕꯤꯖꯤꯅꯦꯁꯒꯤ ꯂꯥꯏꯟꯁꯨ ꯅꯪ ꯌꯥꯝ ꯍꯩꯔꯅꯤ ꯅꯪ ꯋꯥ ꯉꯥꯡꯕꯁꯦ ꯅꯪ ꯌꯥꯝ ꯍꯩꯕꯥ
ꯑꯁꯣꯝꯗ ꯀꯟꯅ ꯕ꯭ꯔꯣꯛ ꯆꯠꯂꯒ ꯂꯩꯕ ꯌꯥꯏ
ꯋꯥ ꯉꯥꯡꯕꯁꯦ ꯌꯥꯝ ꯍꯩꯌꯦ ꯊꯨꯁꯨ ꯊꯨꯋ‌ꯦ ꯍꯥꯏꯅꯤꯡꯒꯗꯕꯗꯣ ꯅꯪ ꯁꯠ ꯁꯠ ꯁꯠ ꯁꯠ ꯑꯗꯨꯝ ꯍꯥꯏꯌꯦꯕ
ꯑꯥ
ꯑꯗꯨꯒꯤ ꯃꯣꯏ ꯃꯤ ꯑꯁ ꯅꯪꯁꯦ ꯑꯥ ꯀꯩꯅꯣꯝ ꯑꯃ ꯑꯃꯁꯨ ꯍꯥꯏꯈꯤꯒꯦ
ꯎꯝ
ꯒꯨꯝꯕꯁꯨ ꯅꯪ ꯌꯥꯝ ꯍꯥꯏꯔꯅꯤꯍꯦ
ꯎ ꯎ ꯎ
ꯃꯤꯕꯨ ꯀꯟꯚꯤꯟꯁ ꯇꯧꯕ ꯌꯥꯝ ꯍꯩꯌꯦꯅꯦ ꯅꯪꯁꯦ
ꯍꯧꯔꯦ ꯃꯤ ꯀꯟ ꯃꯤ ꯃꯤꯕꯨ ꯀꯟꯚꯤꯟꯁ ꯇꯧꯕ ꯍꯩꯔꯅꯤꯕ ꯑꯁ
ꯑꯥꯎ ꯑꯗꯨꯅꯦ ꯃꯤ ꯑꯇꯣꯞꯄꯅ ꯍꯥꯏꯗꯣꯛꯒꯦꯅ ꯇꯧꯕ ꯀꯥꯟꯗ ꯅꯪꯅ ꯑꯝ ꯂꯣ ꯂ‌ꯣꯏ ꯍꯥꯏꯗꯣꯛꯈ꯭ꯔꯕꯗꯣ ꯑꯗꯨꯒ ꯃꯤ ꯍꯥꯏꯗꯣꯛꯅꯤꯡꯉꯥꯏ ꯂꯩꯇꯕꯗꯣ ꯑꯁ ꯅꯪꯁꯦ ꯆꯞ ꯆꯥꯔꯦꯅꯦ ꯅꯪ ꯂ‌ꯣꯌꯔꯁ
ꯑꯣ ꯅꯣ ꯄꯨꯔꯥ ꯁꯤꯗꯤ ꯂꯣꯌꯔꯁꯨ ꯑꯃꯨꯛ ꯑꯣꯏꯅꯤꯡ ꯔꯛ ꯑꯦ ꯃꯣꯏ ꯌꯥꯎꯅꯤꯡꯉꯛꯈ꯭ꯔꯦ ꯑꯁ ꯀꯃꯥꯏ ꯇꯧꯅꯤ ꯁꯤ ꯑꯦ ꯅꯪꯅ ꯑꯣꯞꯁꯟꯁꯦ ꯂꯣꯏ ꯈꯟꯕꯤꯈ꯭ꯔꯦ ꯁꯤꯗꯤ ꯂꯣꯏ ꯑ ꯕꯤꯖꯤꯅꯦꯁ ꯋꯥꯠꯂꯤ ꯀꯣ ꯑꯁ
ꯑꯍꯨꯝꯗꯨ ꯅꯪ ꯈꯜꯂꯣ
ꯁꯤꯗꯤ ꯑꯃꯨꯛ ꯑꯣꯞꯁꯟꯖ‌ꯦ ꯍꯣꯡꯒꯠꯂꯑꯅꯤꯅꯦ ꯑꯩꯁꯦ ꯎꯍꯝ
ꯅꯨꯃꯤꯠ ꯑ ꯀꯩ ꯍꯥꯏꯁꯤꯔꯥ ꯁꯤ ꯑꯍꯨꯝꯁꯨ ꯑ ꯑꯗꯨꯝ ꯃꯦꯅꯦꯖ ꯇꯧꯔꯒ ꯅꯪ ꯇꯧꯕꯁꯨ ꯌꯥꯝ ꯍꯩꯔꯅꯤ
ꯐꯔꯦ ꯐꯔꯦ ꯑꯁ ꯅꯪ ꯍꯥꯏꯕꯅꯦ ꯍꯣꯔꯦꯟꯗꯒꯤ ꯇꯧꯕ ꯍꯧ
ꯍꯧꯔꯣ ꯍꯧꯔꯣ ꯌꯦꯡꯔꯒꯦ ꯅꯪꯒꯤ ꯃꯤꯡꯗꯣ ꯈꯕꯔꯗ ꯂꯧ ꯌꯧꯒꯗ꯭ꯔꯅ
ꯑꯗꯨꯒ ꯑꯇꯩ ꯀꯩꯅꯣ ꯅꯪꯁꯨ ꯑꯅꯧꯕ ꯈꯔ ꯄꯨꯊꯣꯔꯑꯣꯅꯦ ꯄꯨꯊꯣꯔꯑꯣꯅꯦ ꯈꯔ ꯁꯥꯊꯤ ꯁꯥꯊꯤꯕ ꯑꯗꯨ ꯐꯔꯦ ꯗ ꯃꯤꯁꯨ ꯋꯥꯔꯤ ꯌꯥꯝꯅ ꯁꯥꯕ ꯅꯪ ꯉꯔꯥꯡ ꯅꯍꯥꯟ ꯕꯣꯜ ꯌꯦꯡꯕꯗꯣ
ꯎꯝ
ꯑ ꯇꯦꯕꯜꯗ ꯇꯨꯝꯈ꯭ꯔꯕ ꯌꯦꯡꯉꯒ ꯑꯗꯣ ꯐꯃꯨꯡꯗ ꯇꯨꯝꯕ ꯂꯥꯛꯈ꯭ꯔꯣ ꯑꯌꯥꯝꯕ ꯀꯧꯔꯝꯕꯅꯦꯕ ꯑꯩꯅ
ꯎꯝ
ꯈꯪꯉꯦ ꯑꯌꯨꯛ ꯍꯧꯒꯠꯂꯒ ꯂꯩꯔꯝꯈ꯭ꯔ ꯋꯥꯅꯤꯗ ꯑꯌꯨꯛ ꯑꯣꯏꯔꯝꯕꯋꯥꯅꯤꯗ ꯑꯗꯣ ꯑ ꯗꯥꯏꯔꯦꯛ ꯂꯣꯛ ꯈꯨꯕ ꯍꯧꯋꯦꯍꯦ
ꯎꯝꯍꯨꯝ ꯎꯝ
ꯍꯥꯏꯔꯣꯍꯦ ꯀꯩꯅꯣ
ꯀꯩ ꯑꯩ ꯍꯥꯅꯤꯡꯉꯥꯏ ꯂꯩꯇꯦ ꯍꯖꯤꯛꯀꯤꯗꯤ
ꯁꯨꯛꯂꯩ ꯂꯩꯇ꯭ꯔꯕꯣ
ꯂꯩꯇꯦ ꯅꯪ ꯍꯥꯏꯌꯣ
ꯑꯣ ꯅꯣ ꯆꯥꯆꯥ
ꯍꯥꯏꯌꯣ ꯍꯥꯏꯌꯣ
ꯑꯗꯨꯗꯤꯅ ꯎꯝ
ꯑꯗꯨꯅꯦ
ꯑꯗꯣ ꯍꯧꯖꯤꯛꯀꯥꯟ ꯅꯨꯄꯥ ꯃꯆꯥꯁꯤꯡ ꯀꯩꯀꯥ ꯋꯥꯔꯤ ꯌꯥ ꯁꯥꯟꯅꯔꯦꯗꯅ ꯅꯣꯏꯁꯦ ꯅꯣꯏꯁꯨ ꯑꯩꯈꯣꯏꯁꯨ ꯃꯤꯁꯨ ꯂꯣꯏ ꯁꯥꯟꯅꯔꯦꯗꯅ ꯑꯗꯣ ꯈ꯭ꯋꯥꯏꯗꯒꯤ ꯃꯤꯅ ꯇꯣꯏꯅ ꯁꯥꯒꯟꯗꯕ ꯋꯥꯔꯤꯒꯣ ꯌꯥꯝꯅ ꯑꯥ ꯉꯥꯟꯕ ꯍꯥꯏꯕ ꯇꯥꯔꯦꯅꯦ ꯋꯥꯔꯤꯈ꯭ꯔ ꯑꯗꯣ ꯈ꯭ꯋꯥꯏꯗꯒꯤ ꯇꯣꯉꯥꯟꯕ ꯋꯥꯔꯤ ꯅꯪꯉꯣꯟꯗ ꯀꯥꯟꯅꯩ ꯍꯥꯏꯅ ꯈꯟꯕ ꯋꯥꯔꯤꯁꯦ ꯀꯔꯝꯕ ꯑꯣꯏ
ꯈꯪꯗꯦꯗ ꯑꯔꯨꯒꯨꯝꯕꯗꯤ ꯈꯪꯗꯦ ꯈꯪꯗꯦ ꯈꯪꯗꯦ ꯍꯥꯢꯌꯦ ꯈꯪꯗꯦ
ꯈ꯭ꯋꯥꯏꯗꯒꯤ ꯀꯟꯅꯕ ꯅꯉꯣꯟꯗ ꯈꯔ ꯀꯥꯟꯅꯍꯧꯔꯦ ꯍꯥꯏꯕ ꯁꯤ ꯐꯥꯎꯗꯤ ꯍꯥꯏꯔꯣꯅꯦ
ꯑꯥ ꯈꯪꯗꯦ ꯑꯗꯨꯒꯨꯕꯗꯤ
ꯐꯥꯔꯦ ꯐꯥꯔꯦ ꯑꯗꯨꯗꯤ ꯑꯠꯆꯥ ꯑꯗꯨꯗꯤ ꯈ꯭ꯋꯥꯏꯗꯒꯤ ꯀꯥꯟꯅꯗꯕ ꯍꯥꯏꯔꯣꯅꯦ ꯈ꯭ꯋꯥꯏꯗꯒꯤ ꯀꯥꯟꯅꯗꯕ
ꯑꯗꯨꯁꯨ ꯈꯪꯗꯦ
ꯑꯁ ꯑꯗꯨꯏ ꯅꯪ ꯈꯪꯕ ꯀꯔꯝꯕꯅꯣ ꯍꯥꯏꯔꯣ ꯑꯩ ꯃꯨꯛ ꯇꯥꯔꯒꯦ
ꯀꯥꯟꯅꯕꯅ ꯀꯥꯟꯅꯔꯦ ꯀꯥꯟꯅꯗꯕꯅ ꯀꯥꯟꯅꯗ꯭ꯔꯦ
ꯑꯗꯨ ꯀꯥꯟꯅꯕꯗꯣ ꯀꯔꯝꯕꯅꯣ ꯁꯤꯅꯤꯗ ꯑꯩꯈꯣꯏꯁꯨ ꯇꯝꯍꯧꯕ ꯌꯥꯏꯗꯅ
ꯂꯩꯇꯦ ꯂꯩꯇꯦ ꯍꯧꯖꯤꯛ ꯑꯩ ꯈꯪꯗꯕꯒꯤ ꯃꯣꯏꯅ ꯍꯥꯏꯔꯗꯤ ꯑꯣ ꯁꯤꯁꯦ ꯀꯅꯩꯑꯦ ꯑꯥꯑꯥ ꯁꯤꯁꯦ ꯀꯅꯥꯗꯦ ꯑꯗꯨꯝ ꯍꯩꯕ ꯑꯥ ꯍꯥꯏꯕ ꯍꯩꯔꯅꯤ ꯑꯗꯨ ꯑꯣꯏꯔꯁꯨ ꯍꯧꯖꯤꯛꯇꯤ ꯂꯥꯏꯛ ꯀ꯭ꯔꯤ ꯍꯥꯏꯁꯤꯔ
ꯊꯦꯡꯅꯗꯦ
ꯎꯝ ꯊꯦꯡꯅꯥꯏꯌꯦ ꯑꯗꯨ ꯑꯣꯏꯔꯁꯨ ꯍꯧꯖꯤꯛ ꯍꯥꯏꯕ ꯉꯝꯗꯦ
ꯎꯝ ꯍꯝ
ꯅꯤꯡꯁꯤꯡꯗ꯭ꯔꯦ ꯀꯔꯝ ꯀꯔꯝꯕ꯭ꯔꯥ ꯍꯥꯏꯕꯗꯣ ꯌꯥꯝꯃꯟꯗꯅ
ꯎꯝ ꯎꯝ ꯑꯗꯨꯗꯤ ꯀꯔꯝꯕ ꯋꯥꯔꯤꯅ ꯈ꯭ꯋꯥꯏ
ꯈꯪꯗꯦ ꯅꯪꯒꯤ ꯐ꯭ꯌꯨꯆꯔꯒꯤ ꯋꯥꯔꯤ ꯁ꯭ꯅꯥꯁꯦ ꯑꯥ ꯍꯣꯏ
ꯑ ꯍꯣꯏ
ꯐ꯭ꯌꯨꯆꯥꯔ ꯍꯥꯏꯔꯗꯤ
ꯑꯟ ꯑꯟ ꯅꯪꯗꯤ ꯑꯥꯢ ꯑꯩ ꯍꯥꯏꯒꯦ ꯑꯗꯨꯗꯤ ꯑꯩ ꯍꯥꯏꯒꯦꯀꯣ ꯑꯩ ꯍꯪꯒꯤꯀꯣ
ꯑꯥ
ꯑꯗꯨꯗꯤ ꯅꯪꯗꯤ ꯑꯂꯣꯍꯪꯈ꯭ꯔꯕ ꯅꯠꯇ꯭ꯔꯒ ꯑꯥ ꯍꯣꯏ ꯂꯣꯍꯪꯈ꯭ꯔꯕ ꯅꯠꯇ꯭ꯔꯒ ꯑꯦ ꯌꯨꯝ ꯄꯥꯟꯈ꯭ꯔꯕ ꯅꯠꯇ꯭ꯔꯒ ꯄꯥꯈꯪ ꯃꯆꯥꯔꯥ ꯑꯍꯥ
ꯁꯤ ꯃꯈꯣꯟꯖꯦ ꯈꯪꯗ꯭ꯔꯦꯅ ꯁꯤꯁ ꯁꯤꯁ ꯌꯥꯏ ꯌꯥꯏ ꯌꯥꯏ
ꯑꯉꯥꯡꯁꯤꯡꯅꯦꯗꯅ ꯌꯨꯝ
ꯎꯝ ꯎꯝ
ꯀꯕ ꯑꯗꯨꯒꯤ
ꯎꯝ ꯎꯝ ꯆꯨꯝꯃꯦ ꯆꯨꯝꯃꯦ ꯑꯗꯨꯕꯨꯗꯤ ꯑꯗꯨ ꯑꯗ ꯗꯨ ꯐꯥꯎꯗꯤ ꯌꯨꯝ ꯐꯥꯎꯗꯤ ꯄꯥꯟꯗ꯭ꯔꯤꯍꯦ
ꯑꯆꯥ ꯑꯍꯥꯍꯥ
ꯑꯗꯨ ꯐꯥꯎꯕꯗꯤ ꯈꯔ
ꯑꯗꯨꯗꯤ ꯀꯩꯀꯥꯟꯗ ꯄꯥꯔꯅꯤ
ꯍꯥꯥ
ꯀꯩꯀꯥꯟꯗ ꯑꯗꯨꯗꯤ ꯀꯩꯀꯥꯟꯗ ꯄꯥꯟꯒꯦꯅ ꯈꯜꯂꯕ꯭ꯔꯣ ꯑꯥꯎ ꯌꯥꯝꯗꯤ ꯌꯥꯝꯃ ꯃꯥꯜꯂꯦ ꯅꯪꯁꯦ
ꯑꯗꯨ ꯐꯔꯦ ꯆꯥꯡꯖꯦ
ꯑꯆꯥ ꯑꯥ ꯅꯪꯁꯦ ꯇ꯭ꯋꯦꯟꯇꯤ ꯅꯥꯏꯟ ꯇ꯭ꯋꯦꯟꯇꯤ ꯑꯦꯠ ꯀꯦ
ꯑꯗꯨ ꯐꯔꯦ ꯅꯪꯒꯤꯁꯨ ꯒꯦꯁ ꯇꯧꯔꯛꯀꯦ ꯅꯪꯁꯤꯠ ꯆꯍꯤ ꯇꯨꯋꯦꯟꯇꯤ ꯋꯥꯟ
ꯅꯠꯇꯦ ꯅꯅꯪꯒꯤ ꯍꯥꯟꯅ ꯍꯥꯏꯔꯣ ꯇꯨꯋꯦꯟꯇꯤ ꯅꯥꯏꯟ ꯇꯨꯋꯦꯟꯇꯤ ꯑꯦꯠꯁꯦ ꯀꯩ ꯇꯧꯋꯦ
ꯑꯍꯥ ꯌꯥꯃꯟꯈ꯭ꯔꯦ ꯍꯣꯢ
ꯆꯥꯢꯁ ꯌꯥꯝꯃꯟꯈ꯭ꯔꯦ ꯀꯥꯢꯅ ꯑꯗꯨꯗꯤ ꯀꯌꯥ ꯇꯣꯢꯟ ꯌꯥꯝꯃꯟꯈ꯭ꯔꯦ ꯍꯥꯏꯔꯗꯤ ꯌꯥꯝꯃꯟꯈ꯭ꯔꯦ ꯍꯥꯏꯔꯗꯤ ꯭ꯀ꯭ꯌꯥꯔ ꯍꯥ ꯑꯗꯨꯗꯤ ꯇꯣꯢꯟꯇꯤ ꯁꯚꯦꯟ ꯇꯣꯢꯟꯇꯤ ꯁꯤꯛꯁ
ꯑꯗꯨ ꯐꯔꯦ ꯑꯥ ꯑꯩ ꯑꯃ ꯍꯥꯏꯐꯦꯠ ꯑꯥꯏꯗꯤꯌꯥꯗꯤ ꯄꯤꯈ꯭ꯔꯦꯗꯅ ꯇꯣꯢꯟꯇꯤ ꯅꯥꯏꯟ ꯊꯔꯇꯤꯁꯦ ꯑꯩ ꯑꯥ ꯅꯪ ꯍꯥꯏꯕꯗꯣ ꯌꯥꯝꯃꯟꯈ꯭ꯔꯦ ꯍꯥꯏꯈ꯭ꯔꯦꯗꯅ ꯑꯗꯣ ꯅꯪꯒꯤꯁꯨ ꯑꯃꯨꯛ ꯒꯦꯁ ꯇꯧꯔꯛꯑꯒꯦꯕ ꯑꯗꯨ ꯅꯪꯁꯦ
ꯎꯝ ꯑꯩꯁꯦ ꯀꯩꯅꯣ
ꯇ꯭ꯋꯦꯟꯇꯤ ꯋꯥꯟ ꯇ꯭ꯋꯦꯟꯇꯤ ꯇꯨ ꯑꯗꯨꯃꯥꯏꯅ ꯂꯩꯕ꯭ꯔ
ꯑꯥꯎ ꯅꯪ ꯌꯥꯝ ꯍꯩꯌꯦꯀꯣ
ꯍꯥꯏꯔꯣꯅꯦ ꯇꯨꯋꯦꯟꯇꯤ ꯋꯥꯟ ꯇꯨꯋꯦꯟꯇꯤ ꯇꯨꯔ ꯇꯨꯋꯦꯟꯇꯤ ꯇꯨ
ꯍꯜꯂꯣ ꯇꯥꯕ꯭ꯔ ꯇꯥꯕ꯭ꯔꯣ ꯑꯦꯁ ꯀꯩꯒꯤ ꯇꯨꯃꯤꯟ ꯂꯩꯕ
ꯇꯌꯦ ꯇꯌꯦ ꯇꯖꯔꯤꯌꯦ ꯇꯔꯤ ꯇꯔꯤ
ꯅꯪ ꯍꯧꯖꯤꯛ ꯍꯥꯏꯕꯗꯤ ꯇꯣ ꯑꯩꯅ ꯍꯥꯏꯕꯗꯣ ꯁꯨꯝꯒ ꯇꯥꯔꯦ
ꯅꯠꯇꯦ ꯅꯠꯇꯦ ꯑꯩꯅ ꯋꯥ ꯉꯥꯡꯉꯥ ꯂꯩꯕꯗꯣ ꯅꯪꯅ ꯇꯥꯔ ꯇꯥꯔꯕ ꯇꯥꯔꯕ ꯑꯗꯨꯝ ꯍꯥꯡꯉ ꯂꯩ
ꯑꯣ ꯑꯩꯗꯤ ꯍꯪꯗꯦ ꯑꯍꯥꯍꯥ
ꯑꯣ ꯍꯣ ꯐꯔꯦ ꯐꯔꯦ ꯅꯪꯒꯤ ꯆꯍꯤꯁꯦ ꯇ꯭ꯋꯦꯟꯇꯤ ꯇꯨ ꯑꯗꯨꯗꯤ
ꯑꯗꯨꯗꯤ ꯍꯦꯃꯜꯂꯦ
ꯑꯣ ꯇ꯭ꯋꯦꯟꯇꯤ ꯋꯥꯟ ꯑꯗꯨꯗꯤ
ꯑꯥꯎ
ꯑꯥꯠꯁ ꯅꯪꯉꯣꯟꯗꯒꯤꯗꯤ ꯑꯩꯅꯗꯤ ꯈꯔꯗꯤ ꯍꯟꯗꯤ ꯍꯟꯕꯖꯠꯅꯤꯍꯦ
ꯑꯥꯎ ꯃꯔꯤ ꯃꯉꯥ ꯍꯟꯕ꯭ꯔ
ꯎꯝ ꯃꯔꯤ ꯃꯉꯥ ꯅꯠꯇꯦꯗ ꯑꯩ ꯇ꯭ꯋꯦꯟꯇꯤ ꯐꯣꯔꯅꯦ
ꯃꯔꯤ ꯑꯥ
ꯅꯦꯗ ꯇ꯭ꯋꯦꯟꯇꯤ ꯐꯣꯔ ꯑꯩ ꯇ꯭ꯋꯦꯟꯇꯤ ꯐꯣꯔ ꯑꯗꯨꯏꯗꯤ ꯇ꯭ꯋꯦꯟꯇꯤ ꯇꯨ ꯇ꯭ꯋꯦꯟꯤ ꯊ꯭ꯔꯤ ꯇ꯭ꯋꯦꯟꯇꯤ ꯐꯣꯔ ꯆꯍꯤ ꯑꯍꯨꯝꯗꯤ ꯍꯟꯕꯖꯥꯠꯅꯤꯍꯦ
ꯎꯝ
ꯑꯁ ꯑꯗꯨ ꯇ꯭ꯋꯦꯟꯇꯤ ꯋꯥꯟ ꯃꯥꯜꯂꯝꯕ ꯑꯩꯁꯦ ꯇ꯭ꯋꯦꯟꯇꯤ ꯅꯥꯏꯟ ꯊꯥꯔꯇꯤꯒꯨꯝꯕ ꯃꯥꯜꯂꯝꯈ꯭ꯔꯕ ꯑꯁ ꯁꯤꯗꯤ ꯑꯃꯨꯛ
ꯅꯠꯇꯦ ꯑꯩꯅ ꯑꯥ ꯀꯣꯜ ꯇꯧꯔꯛꯄꯁꯤꯡꯁꯦ ꯑꯗꯨꯝ ꯑꯣꯏꯕ ꯑꯗꯨꯒꯤꯅꯦ
ꯎꯝ ꯍꯝ ꯍꯝ
ꯅꯪꯁꯨ ꯑꯗꯨ ꯑꯣꯏꯕ꯭ꯔꯥꯅ ꯒ꯭ꯌꯦꯁ ꯇꯧꯕꯅꯦꯕ ꯁꯥꯎꯕꯤꯒꯅꯨ
ꯑꯗꯣ ꯆꯍꯤ ꯇ꯭ꯋꯦꯟꯇꯤ ꯇ꯭ꯋꯦꯟꯇꯤ ꯐꯣꯔ ꯂꯩꯕ ꯑꯩ ꯂꯩꯔꯦ ꯆꯍꯤꯁꯦ ꯀꯨꯟꯃꯔꯤ ꯂꯩꯔꯦ ꯑꯗꯣ ꯈꯔꯅꯗꯤ ꯀꯨꯟꯊ꯭ꯔꯥꯒꯨꯝꯕ ꯂꯩꯔꯦ
ꯎꯝ
ꯑꯗꯣ ꯀꯨꯟꯊ꯭ꯔꯥꯒ ꯀꯨꯟ ꯃꯔꯤꯒ ꯈꯦꯠꯅꯕꯁꯦ ꯋꯥꯔꯤ ꯋꯥꯔꯤ ꯁꯥꯕ ꯀꯥꯟꯗ ꯀꯃꯥꯏꯅ ꯈꯦꯠꯅꯩ
ꯑꯥ ꯀꯨꯟꯊ꯭ꯔꯒ ꯀꯨꯟꯃꯔꯤ ꯁꯅꯕ ꯀꯥꯟꯗꯗꯤ ꯀꯩꯅꯣꯝ ꯀꯩꯔꯥ ꯃꯣꯏꯅ ꯍꯥꯏꯕꯗꯤ ꯑꯗꯨꯝ ꯈꯦꯠꯅꯩ ꯍꯣꯏ